ꯍꯣꯏ
ꯎꯝ ꯑꯩ ꯀꯣꯝ ꯐꯖꯅ ꯇꯥꯕ꯭ꯔꯣ
ꯑꯣꯏ ꯇꯥꯏꯌꯦ
ꯎꯝ ꯐꯩꯌꯦ
ꯑꯁ ꯑꯩꯒꯤ ꯈꯅꯥꯎ ꯅꯥꯒꯤ ꯇꯧꯔꯤꯅꯦ ꯑꯩ ꯑꯗꯨꯗꯣ ꯃꯦꯒꯤ ꯆꯥꯁꯜꯂꯦ ꯎꯄꯥꯏ ꯂꯩꯇꯦ
ꯑꯩꯈꯣꯏꯁꯨ ꯏꯟꯁꯥꯡ ꯍꯥꯞꯇꯕꯒꯤ ꯁꯤꯗ ꯃꯤꯃꯤ
ꯎꯝ
ꯑꯗꯨ ꯑꯣꯏꯔꯁꯨ ꯑꯗꯨ ꯌꯥ ꯍꯥ
ꯗꯨꯀꯥꯟꯒꯨꯝꯕ ꯂꯩꯇ꯭ꯔꯣ ꯅꯣꯏ
ꯑ ꯃꯅꯤꯡꯗꯗꯤ ꯂꯩꯇꯦ ꯃꯄꯜ ꯊꯣꯛꯇꯗꯤ
ꯎꯝ
ꯑꯁꯤ ꯀꯔꯤ ꯍꯥꯏꯁꯦ ꯏꯁꯇ꯭ꯔꯤꯛ ꯐꯨꯠ ꯑ ꯑꯗꯨꯈꯣꯏꯗꯤ ꯂꯩꯌꯦ ꯑꯗꯨ ꯑꯣꯏꯔꯁꯨ ꯆꯥꯅꯤꯡꯗꯕꯒꯤ
ꯎꯝ ꯎꯝ ꯍꯛꯆꯥꯡꯗꯤ ꯁꯣꯛꯄꯅꯦ
ꯑꯥ
ꯅꯪꯗꯤ ꯅꯪꯒꯤ ꯑ ꯀꯔꯤ ꯍꯥꯏꯁꯤꯔꯥ ꯑꯗꯨꯝ ꯂꯩꯕ ꯃꯐꯝꯗꯗꯤ ꯀꯔꯤ ꯀꯔꯤ ꯇꯧꯅꯤꯡꯉꯥꯏ ꯂꯩꯕ꯭ꯔꯥ ꯅꯪꯒꯤ ꯍꯣꯕꯤꯗꯤ
ꯑꯩꯒꯤ ꯍꯣꯕꯤꯗꯤ ꯇꯨꯝꯃꯅꯤ ꯍꯧꯒꯠꯂꯅꯤ
ꯏꯍꯤ ꯍꯤ
ꯐꯤ ꯁꯨꯅꯕ ꯂꯩꯔꯗꯤ ꯁꯨꯔꯅꯤ ꯆꯥꯔꯅꯤ ꯏꯔꯨꯖꯅꯤꯡꯉꯗꯤ ꯂꯨꯖꯔꯅꯤ ꯊꯕꯛ ꯇꯜꯂꯦ
ꯑꯥ ꯑꯦꯕ꯭ꯔꯤꯗꯦ ꯏꯁ ꯁꯦꯝ ꯁꯥꯏꯀꯜꯗꯔ
ꯑꯦꯕ꯭ꯔꯤꯗꯦꯕꯨꯗꯤ ꯏꯔꯨꯖꯗꯦꯀꯣ
ꯇꯟꯗꯅ ꯏꯔꯨꯖꯗꯦ ꯏꯕꯤꯗꯦ ꯉꯁꯤꯁꯨ ꯂꯨꯖꯗꯤꯌꯦ
ꯑ ꯑꯩꯈꯣꯏꯗꯤ ꯑ ꯁꯥꯃꯟꯕꯒꯤ ꯑꯌꯥ ꯑꯀꯔꯤ ꯍꯥꯏꯁꯤꯔ ꯅꯤꯡꯇꯤꯗ ꯑꯅꯤꯃꯛ ꯑꯅꯤꯃꯛꯔꯥ ꯑꯍꯨꯝꯃꯛꯔ ꯏꯔꯨꯕꯅꯤ
ꯍꯨꯝ
ꯁꯥꯃꯟꯕꯒꯤ
ꯎꯝ
ꯅꯪꯗꯤ ꯏꯁꯩ ꯏꯁꯩ ꯂꯤꯁꯟ ꯇꯧꯕ꯭ꯔꯣ
ꯀꯩ ꯍꯥꯏꯅꯣ ꯍꯥꯔꯛꯑꯣ ꯑꯃꯨꯀ
ꯑ
ꯒ꯭ꯌꯥꯟ ꯇꯥꯗꯦ
ꯏꯁꯩ ꯂꯤꯁꯤꯟ ꯇꯧꯕ꯭ꯔꯣ
ꯑꯣ ꯏꯁꯩ ꯇꯥꯕ꯭ꯔꯥ ꯍꯥꯏꯕ
ꯍꯣꯏ ꯍꯣꯏ
ꯎꯝ ꯇꯥꯏꯌꯦ ꯅꯨꯡꯗꯤꯒꯤ ꯇꯥꯏꯌꯦ ꯕꯤꯠꯕꯤꯠ ꯕꯤꯠ ꯅꯨꯡꯉꯥꯏꯔꯗꯤ ꯕꯤꯠ ꯅꯨꯡꯉꯥꯏꯕ ꯃ꯭ꯌꯨꯖꯤꯛ ꯈꯔ ꯍꯣꯠ ꯑꯣꯏꯕ ꯑꯀꯟꯕ ꯇꯥꯔꯅꯤ ꯁꯦꯠ ꯑꯣꯏꯔꯗꯤ ꯁꯦꯠ ꯁꯣꯡꯗꯨ ꯇꯥꯔꯝꯅꯤ
ꯃꯨꯗꯗ ꯗꯤꯄꯦꯟꯗ ꯇꯧꯕ꯭ꯔꯣ
ꯑꯥꯎ ꯃꯨꯠꯇ ꯗꯤꯄꯦꯟ ꯇꯧꯋꯦ
ꯍꯣꯏ ꯅꯪꯒꯤ ꯐꯦꯚꯣꯔꯥꯏꯠ ꯑꯥꯔꯇꯤꯁꯇꯤ ꯂꯩꯇꯕ꯭ꯔꯣ ꯑꯗꯨꯗꯤ
ꯐꯦꯕ꯭ꯔꯥꯏꯠ ꯑꯥꯔꯇꯤꯁ ꯂꯣꯏ ꯄꯥꯝꯃꯤꯗ
ꯑꯗꯨꯝ ꯇꯥꯕ ꯅꯨꯡꯉꯥꯏꯔꯨꯗꯤ ꯄꯥꯝꯕ꯭ꯔꯣ
ꯍꯥꯏꯗꯤ ꯃꯥ ꯄꯥꯝꯃꯦ ꯑꯗꯨ ꯄꯥꯝꯃꯦ ꯅꯠꯇꯦ ꯏꯁꯩꯗꯣ ꯇꯥꯕ ꯅꯨꯡꯉꯥꯏꯔꯗꯤ ꯌꯥꯔꯦ
ꯑꯣ ꯌꯥꯝ ꯌꯥꯝ ꯀꯔꯤꯁꯤꯔꯥ
ꯍꯨꯝ ꯅꯃꯥꯟꯅꯕꯤꯈꯣꯏꯗꯤ ꯐꯣꯟ ꯑꯗꯨꯝ ꯃꯦꯠꯅꯔ ꯂꯩꯔꯝꯃꯅꯤꯅꯦ
ꯍꯣꯏ
ꯐꯣꯟ ꯃꯦꯠꯄ ꯃꯇꯝꯅꯤꯅ ꯎꯄꯥꯏ ꯂꯩꯇꯦ
ꯀꯅꯥꯁꯨ ꯉꯥꯡ ꯉꯛ ꯇꯨꯝꯗꯦ
ꯎꯝ
ꯎ ꯎꯝ
ꯎꯝ ꯎꯝ ꯎꯝ
ꯅꯪꯗꯤ ꯑ ꯂꯩꯗꯨ ꯅꯪ ꯅꯪ ꯑ ꯅꯪꯒꯤ ꯐꯦꯕꯣꯔꯥꯏꯠ ꯂꯩꯗꯨ ꯀꯔꯤꯔꯥ
ꯂꯩꯗꯣ
ꯍꯣꯏ
ꯍꯥꯏꯌꯣ ꯍꯥꯏꯇꯥꯔꯗꯤ ꯁꯟꯐ꯭ꯂꯥꯋꯔ ꯑꯣꯏꯅ ꯄꯥꯝꯃꯦꯗ ꯍꯥꯏꯗꯤ
ꯑꯥ ꯑꯗꯨꯗꯤꯁꯨ ꯌꯥꯝ ꯐꯖꯩꯌꯦꯀꯣ
ꯎꯝ ꯂꯩ ꯂꯣꯏꯅꯃꯛꯇꯤ ꯐꯖꯩꯗ ꯑꯗꯨꯝ ꯃꯥ ꯃꯥꯒꯤꯦ ꯃꯁꯥ ꯃꯁꯥꯒꯤ
ꯎꯝ
ꯅꯪꯗꯤ ꯂꯁ ꯇꯥꯏ ꯁꯟꯐ꯭ꯂꯋꯔꯒꯤꯃꯣ ꯃꯐꯝꯗ ꯆꯠꯄ꯭ꯔꯣ
ꯑꯧ ꯆꯠꯂꯦ
ꯑꯥ ꯅꯨꯡꯉꯥꯏꯔꯝꯒꯅꯤꯍꯦ ꯑꯩꯈꯣꯏꯗꯤ ꯆꯠꯇꯦ
ꯆꯠꯂꯣ ꯌꯥꯗ꯭ꯔꯣ ꯀꯣꯏꯊꯣꯛꯎ ꯌꯥꯗ꯭ꯔꯣ
ꯑ ꯌꯥꯏꯌꯦ ꯑꯗꯨꯁꯨ ꯑꯩꯈꯣꯏꯗꯣ ꯀꯔꯤꯁꯤꯔꯥ ꯑꯗꯨꯝ ꯀ꯭ꯂꯥꯁ ꯂꯩꯕꯒꯤ ꯍ ꯊꯣꯛꯇꯦ
ꯎꯝ ꯍꯥꯏ ꯁ꯭ꯀꯨꯜ ꯂꯥꯏꯐ ꯑꯣꯏꯔꯝꯃꯅꯤꯅꯦ ꯑꯗꯨ ꯑꯣꯏꯔꯝꯅꯤ
ꯑꯗꯨ ꯀ ꯁ꯭ꯀꯨꯜ ꯅꯠꯇ꯭ꯔꯦ
ꯑꯣ ꯌꯥꯔꯦ ꯈꯪꯦ
ꯑ
ꯑꯩꯒꯤ ꯃꯈꯣꯡꯁꯦ ꯍꯥꯏ ꯁ꯭ꯀꯨꯜꯁꯤꯡꯕꯨ ꯃꯕ꯭ꯔꯣ
ꯃꯥꯟꯅꯩꯌꯦꯁꯦꯡꯕ
ꯑ
ꯍꯣꯏ ꯈꯪꯉꯤꯗ ꯍꯥꯏ ꯁ꯭ꯀꯨꯜꯗ ꯂꯩꯔꯗꯤ ꯀꯃꯥꯏꯅ ꯐꯣꯟ ꯄꯥꯏꯕ ꯌꯥꯗꯣꯏꯅꯣ
ꯑ ꯑꯗꯨ ꯍꯤꯡꯈ꯭ꯔꯦ
ꯎꯝ
ꯆꯥꯕ ꯂ ꯐꯤꯅꯝ
ꯅꯣꯏꯔꯦ
ꯑꯥ
ꯍꯧꯖꯤꯛ ꯍꯩ ꯃꯍꯤ ꯊꯛꯏꯦ
ꯑ
ꯅꯨꯡꯉꯥꯏꯕꯩ ꯆꯥꯡꯗꯣ
ꯎꯝ ꯑꯩꯈꯣꯏꯁꯨ ꯉꯁꯤꯗꯣ ꯀꯔꯤ ꯀꯔ ꯆꯃꯟꯕꯒꯤ ꯆꯥꯛ ꯆꯥꯗꯦ
ꯑꯣ
ꯑ ꯑꯦꯛꯖꯥꯝ ꯍꯦ ꯔꯑꯒ
ꯎꯝ ꯁꯤꯡꯖꯨ ꯀꯩꯀꯥ ꯄꯨꯟꯅ ꯆꯥꯕꯗ ꯅꯨꯡꯉꯥꯏꯕꯅꯦꯍꯦ
ꯑꯍꯣꯏ ꯑꯩꯈꯣꯏ ꯌꯦꯡꯉꯁꯤ ꯁꯤꯤꯟꯖꯨꯒ ꯃꯣꯃꯣ ꯆꯧꯃꯤꯟꯒ ꯄꯅꯤꯄꯨꯔꯤ ꯂꯣꯏꯃꯛ ꯆꯥꯕꯨꯒꯤ ꯀꯧꯕ
ꯎꯝ
ꯐꯠꯆꯕ ꯉꯝꯗ꯭ꯔꯦ
ꯎꯝ
ꯑꯩꯗꯤ ꯍꯧꯖꯤꯛ ꯐꯥꯎꯁꯨ ꯃꯣꯃꯣꯗꯣ ꯑꯍꯥꯞꯄ ꯆꯥꯎꯥꯕ ꯑꯥ ꯐꯪꯗꯔꯤꯣ
ꯆꯥꯎ
ꯑ ꯆꯥ
ꯑꯩ ꯂꯩꯔ ꯆꯥꯛꯋꯣ ꯇꯗꯤ ꯍꯡꯉꯕꯣ ꯅꯪꯕꯨꯣ ꯇꯥꯕ꯭ꯔꯥ ꯇꯕ꯭ꯔ ꯅꯪ ꯀꯣꯟ ꯇꯥꯗ꯭ꯔꯦ ꯇꯥꯕ꯭ꯔꯣ ꯍꯜꯂꯣ ꯑ ꯎ ꯍꯜꯂꯣ ꯅꯪ ꯀꯣꯟ ꯇꯥꯗ꯭ꯔꯦ ꯅꯪꯒꯤ ꯅꯦꯠꯋꯥꯛ ꯅꯨꯡꯉꯥꯏꯗꯕꯩꯔ ꯅꯪꯅ ꯋꯥ ꯉꯥꯡꯗꯕꯩꯔꯥ ꯈꯪꯗꯦ ꯑꯩ ꯍꯣꯟ ꯇꯥꯕ꯭ꯔꯣ ꯀꯩꯍꯧꯔꯁꯨ ꯑꯗꯨꯝ ꯑꯁ ꯅ ꯀꯩ ꯇꯧꯔꯤꯗ ꯑꯩ ꯌꯥꯗ꯭ꯔꯦ ꯊꯥꯕ꯭ꯔꯣ ꯏꯃꯥꯟꯅꯕꯤ ꯏꯃꯥꯟꯅꯕꯤ ꯇꯥꯕ꯭ꯔꯣ ꯀꯩꯗꯧꯔꯤꯒꯦ ꯅꯪꯕꯨꯣ ꯅꯪꯒꯤ ꯕꯣꯂꯣꯨꯝꯗꯣ ꯂꯩꯈꯠꯂꯣ ꯅꯪ ꯑꯩ ꯀꯣꯟ ꯇꯥꯔꯗꯤ ꯇꯥꯕ ꯇꯥꯛꯑꯦ ꯍꯥꯏꯔ ꯇꯥꯗꯦ ꯍꯥꯏꯔꯥ ꯈꯪꯗ꯭ꯔꯦꯗꯪ ꯎꯝ ꯇꯔꯕꯣ ꯇꯥꯔꯕ꯭ꯔ ꯎꯝ